ꯎꯝ ꯍꯜꯂꯣ ꯎꯝ ꯇꯥꯏ ꯇꯥꯏ
ꯎꯝ
ꯑ ꯑꯁꯤ ꯁꯃꯥꯏꯒꯤ ꯊꯥꯅꯤꯜ ꯑꯦꯀꯥꯗꯃꯤ ꯍꯥꯏꯅ ꯑꯗꯨꯗ ꯑꯣꯏꯔꯝꯃꯤ
ꯍꯣꯏ ꯂꯥꯞꯅ ꯆꯠꯂꯤꯅ ꯑꯗꯨꯗꯤ
ꯍꯣꯏ ꯈꯔꯗꯤ ꯂꯥꯞꯄꯤꯦ ꯑ ꯂꯥꯞꯄꯗꯤ ꯅꯠꯇꯦꯗ ꯑꯩꯈꯣꯏꯅ ꯑꯗꯨꯝ ꯇꯣꯏꯅ ꯆꯠꯇꯕꯒꯤ ꯈꯔ ꯂꯥꯞꯅ ꯁꯨꯝ ꯈꯟꯕ ꯋꯥꯅꯤ ꯑꯩ ꯍꯥꯟꯅ ꯈꯜꯂꯝꯃꯦ ꯑꯁꯝ ꯂꯥꯞꯄꯦ ꯈꯣꯠꯂꯦꯅ ꯈꯜꯂꯝꯃꯦ ꯑꯗꯨꯒ ꯁꯨꯝ ꯅꯨꯡꯇꯤꯒꯤ ꯆꯠꯂꯛꯑ ꯀꯥꯟꯗꯗꯤ ꯄꯨꯡꯈꯥꯏ ꯃꯅꯨꯡꯗ ꯑꯗꯨꯝ ꯌꯧꯕ ꯌꯥꯕ ꯃꯐꯝꯅꯤꯗ
ꯎꯝ
ꯁ ꯇ ꯀꯨꯝꯕ ꯆꯁ ꯁꯤꯗ ꯆꯠꯂꯒꯅ ꯑꯗꯨꯝ ꯐꯣꯔꯇꯤ ꯐꯥꯏꯚ ꯃꯤꯅꯤꯠ ꯐꯤꯐꯇꯤ ꯃꯤꯅꯤꯠ ꯆꯪꯉꯦ ꯑꯗꯨꯒꯒꯥ ꯁ꯭ꯋꯥꯏ ꯒꯥꯔꯤ ꯃꯆꯥ ꯆꯠꯂꯒꯅ ꯑꯗꯨꯝ ꯊꯥꯔꯇꯤ ꯊꯥꯔꯇꯤ ꯐꯥꯏꯚ ꯃꯤ ꯌꯧꯕ ꯉꯝꯃꯦꯕꯀꯣ ꯑꯗꯨ ꯑꯣꯏꯕꯨꯗꯤ ꯌꯥꯎꯋꯤꯗ ꯑꯗꯣ ꯀꯩꯅꯣ ꯅ ꯑꯁꯤꯒꯤꯒꯤ ꯑꯦꯞꯁꯤ ꯁꯤꯖꯤꯟꯅꯕꯁꯤ ꯄꯦꯃꯦꯟꯗꯤ ꯀꯌꯥꯔꯛ ꯐꯪꯈ꯭ꯔꯒꯦ
ꯑꯍꯨꯝꯂ
ꯑꯣꯝꯅ ꯑꯗꯣ ꯀꯩ ꯀꯌꯥꯃꯨꯛ ꯐꯪꯒꯦ
ꯌꯥꯝꯗꯦꯗ
ꯑꯣ
ꯊ꯭ꯔꯤ ꯊꯥꯎꯖꯟꯕꯨꯗꯤ ꯍꯦꯜꯂꯦ
ꯑꯁ ꯐꯩꯅꯤꯗꯨꯗꯤꯌꯥ ꯋꯥꯔꯤ ꯁꯥꯟꯅꯔꯒ ꯊ꯭ꯔꯤ ꯊꯥꯎꯖꯟ ꯐꯪꯕ ꯍꯥꯏꯁꯦ
ꯑꯃ ꯑꯇꯣꯞꯄ ꯀꯔꯦꯛꯁꯟ ꯀꯩꯀꯥꯅꯦꯕ
ꯑꯣꯀꯦ ꯎꯝ
ꯑꯗꯨꯗꯣ ꯑꯥꯎ ꯃꯇꯩꯤ ꯃꯌꯦꯛ ꯑꯣꯏꯕꯀꯣ ꯑꯗꯨ ꯈꯔꯗꯤ ꯋꯥꯏꯑꯦꯕ ꯑꯗꯨꯠꯇꯒꯤꯅꯤꯗ ꯌꯥꯝꯗꯤ ꯃꯇꯝꯗꯤ ꯑꯦꯐꯣꯔꯠꯇꯇꯤ ꯊꯥꯏ ꯑꯥ
ꯑꯩ ꯆꯃꯤꯇ ꯃꯤꯒꯂꯔ ꯐ ꯊꯔꯂ ꯑꯗ ꯑꯃꯨꯛ ꯑꯃꯨꯛ ꯄꯥꯏꯔꯨꯗꯕꯁꯦ ꯌꯥꯝ ꯋꯥꯕꯅꯤꯅꯦ
ꯑꯧ ꯑꯧ ꯑꯧ ꯑꯗꯨꯣ ꯑꯃꯨꯛ ꯇꯝꯃ ꯂꯣꯏꯔꯦ ꯀꯩꯅꯣ ꯑꯗꯨꯒꯤꯕꯣ ꯀꯃ ꯈꯂꯨ ꯅ ꯀꯣꯏ ꯂꯩ ꯏꯁꯤꯗꯤ
ꯃꯇꯩ ꯃꯌꯦꯛꯁꯨ ꯑꯩꯈꯣꯏꯁꯨ ꯑꯗꯨꯝ ꯂꯧꯔꯛꯄꯅꯦꯕ ꯑꯩꯈꯣꯏꯁꯨ ꯑꯗꯨꯝ ꯈꯪꯉꯦꯕ ꯑꯗ ꯑꯩ ꯑꯉꯥꯡꯁꯤꯡꯒꯤꯁ ꯃꯔ ꯑꯩꯅ ꯃꯩꯇꯩ ꯃ ꯄꯥꯏꯗ ꯎꯏꯔ ꯃꯇꯨꯡꯗ ꯍꯧꯖꯤꯛ ꯁ꯭ꯀꯨꯜꯒꯤ ꯑꯣꯖꯥ ꯪꯗꯁꯨ ꯑꯩ ꯃꯦꯟꯂꯤ ꯁꯣꯁꯦꯜ ꯁꯥꯏꯟꯁ ꯑꯦꯟ ꯑꯗꯨꯒꯤ ꯑꯥꯔꯠꯁꯇ ꯑꯣꯏꯅ ꯇꯥꯛꯑꯦꯕꯀꯣ
ꯎꯝ
ꯑꯗꯨ ꯇꯥꯛꯄ ꯃꯇꯝꯗ ꯁꯨꯝ ꯑꯗꯨꯝ ꯁꯞꯇꯤꯒꯤ ꯀꯩꯅꯣ ꯍꯥꯏꯇꯥꯔꯦꯅꯦ ꯑꯣꯖꯥ ꯂꯥꯛꯇꯕ ꯈꯣꯠꯇꯕ ꯅꯨꯃꯤꯠꯇ ꯁ ꯑꯩꯅ ꯑꯗꯨꯝ ꯇꯥꯛꯄꯤꯌꯦꯕ ꯃꯩꯇꯩ ꯃꯌꯦꯛꯁꯦ ꯇꯥꯛꯔꯀꯥꯟꯗ ꯑꯃꯨꯛ ꯃꯔꯛ ꯗꯤ ꯀꯩ ꯍꯥꯏꯅꯤ ꯑꯩꯈꯣꯏ ꯁꯨꯝ ꯁꯤꯖꯤꯟꯅꯔꯨꯗꯕꯗꯣ ꯁꯤꯖꯤꯟꯅꯔꯨꯗꯕꯅꯤꯅ ꯑꯃꯨꯛ ꯐꯛ ꯇꯥꯏ ꯍꯥꯏꯕ ꯃꯔꯛ ꯃꯔꯛꯇꯗꯤ
ꯑꯗꯨꯃꯥꯏꯅ ꯇꯧꯕꯅꯤꯅ ꯑꯗꯨꯝ ꯇꯥꯕ ꯈꯣꯠꯄ ꯏꯕ ꯈꯣꯠꯇꯦ ꯂꯣꯏ ꯍꯧꯖꯤꯛ ꯃꯌꯦꯛꯁꯤꯁꯤ ꯃꯃꯤꯡ ꯁꯨꯝ ꯍꯥꯏꯔ ꯀꯥꯟꯗ ꯏꯕ ꯀꯩ ꯂꯣꯏ ꯉꯝꯃꯦꯕꯀꯣ ꯑꯗꯨ ꯑꯣꯏꯔꯁꯨ ꯑꯩꯈꯣꯏꯅ ꯈꯨꯠꯂꯣꯏꯗꯕꯗꯣ ꯅ ꯊꯥꯗꯣꯛꯎꯔꯕꯅꯤꯅ ꯑꯃꯨꯛ ꯑꯗꯨꯒꯤꯗ ꯈꯤꯇꯪ ꯐꯔꯛ ꯇꯕ ꯋꯥꯅꯤꯗ ꯑꯗꯣ ꯏꯆꯤꯟ ꯏꯅꯥꯎ ꯀꯌꯥ ꯁꯨꯒꯦ
ꯑꯩꯈꯣꯏꯒꯤ ꯑꯍꯨꯝꯅꯦ ꯑꯩꯅ ꯑꯍꯟ
ꯑꯣꯀꯦ ꯑꯩꯈꯣꯏꯁꯨ ꯑꯍꯨꯝꯅꯤ ꯑꯩꯅ ꯌꯥꯏꯃ
ꯑꯣ ꯑꯩ ꯑꯩꯒꯤ ꯏꯈꯥꯗ ꯑꯅꯤ ꯂꯩꯌꯦ ꯅꯨꯄꯥ ꯑꯅꯤ ꯂꯩ ꯑꯩ ꯏꯐꯥꯜꯨ ꯀ ꯍꯥꯏ ꯇꯥ
ꯏꯄ꯭ꯋꯥꯅꯤꯄꯥ ꯍꯥꯏꯕꯒ ꯏꯅꯥꯎꯅꯨꯄꯥ ꯍꯥꯏꯕꯒ ꯃꯥꯟꯅꯗꯤ ꯃꯥꯟꯅꯩꯀꯣ
ꯗꯦ ꯏꯄꯅ ꯑꯥ ꯅꯨꯄꯥ ꯅꯨꯄꯥ ꯍꯥꯏꯔꯒꯅ ꯑ ꯅꯨ ꯅꯨꯄꯤꯅꯅꯦ ꯍꯥꯏꯗꯤ ꯑꯩꯒꯤ ꯏꯈꯥꯗ ꯄꯣꯛꯄ ꯑꯩꯒꯤ ꯏꯈꯥꯗ ꯄꯣꯛꯄ ꯏꯅꯥꯎꯈꯩꯁꯦ ꯅꯨꯄꯥꯈꯩꯁꯦ ꯅꯨꯄꯥ ꯅꯨ ꯅꯨꯄꯥ ꯍꯥꯏꯒꯅꯦꯕ ꯑꯗꯨꯒ ꯏꯅꯥꯎ ꯅꯨꯄꯥ ꯍꯥꯏꯔꯒꯅ ꯅꯨꯄꯤꯗꯨꯅ ꯃꯌꯨꯝ ꯄꯥꯜꯂꯒ ꯃꯥꯒꯤ ꯅꯨꯄꯥ ꯑꯗꯣ
ꯑꯣ ꯑꯣꯀꯦ ꯑꯣ ꯃꯅꯣꯄꯥꯁꯤꯡꯗꯣ ꯑꯆꯥ ꯑꯗꯨꯗ ꯅ ꯏꯅꯥꯎ ꯅꯨꯄꯥ ꯍꯥꯏꯕꯀꯣ
ꯑꯦ
ꯑꯆꯥ ꯑꯆꯥ ꯇ ꯃꯥ ꯉꯁꯤꯗꯨ ꯑꯃꯨꯛ ꯈꯪꯖꯤꯜꯂꯦ ꯑꯣ ꯑꯩꯈꯣꯏ ꯑꯩꯈꯣꯏꯅ ꯑꯩꯈꯣꯏꯗꯤ ꯁꯨꯝ ꯏꯁꯝ ꯁꯝꯃꯅꯤꯅꯀꯣ ꯏꯅꯥꯎꯨꯄꯥ ꯏꯅꯥꯎ ꯅꯨꯄꯥ ꯉꯥꯛꯇ ꯑꯗꯨꯝ ꯍꯥꯏꯕꯅꯤꯅꯀꯣ
ꯑꯥ
ꯑꯗꯨ ꯑꯗꯨꯒꯤ ꯋꯥꯅꯤꯗ ꯑꯗꯨꯗꯤ ꯏꯅꯥꯎꯄꯥꯁꯤ ꯌꯥꯝ ꯌꯥꯝꯃꯦꯕ ꯑꯗꯨꯗꯤ ꯏꯄꯥ ꯅꯨꯄꯥ ꯍꯥꯏꯕꯒ ꯏꯅꯥꯎ ꯅꯨꯄꯥ ꯍꯥꯏꯕꯁꯤ ꯈꯦꯠꯅꯔꯤꯗꯅꯠꯇꯦ
ꯎꯝ ꯈꯦꯠꯅꯩ ꯌꯥꯝ ꯈꯦꯠꯅꯩ ꯑꯗꯣ ꯍꯥꯏꯗꯤ ꯕ꯭ꯂꯠ ꯔꯦꯠ ꯗꯦꯠ ꯑꯣꯏꯗꯦꯕ ꯏꯅꯥꯎ ꯅꯨꯅꯤꯄꯥꯗꯤ
ꯑꯣ
ꯏꯄꯥ ꯅꯨꯄꯥꯅ ꯑꯣꯏꯌꯦꯗꯅꯀꯣ
ꯎꯝ
ꯖꯨꯅꯤꯗꯥ
ꯑꯗꯨꯒ ꯑꯩꯈꯣꯏ ꯒꯤ ꯀꯩ ꯍꯥꯏꯇꯥꯔꯦ ꯑ
ꯀꯩ
ꯑꯗꯨꯒꯤ ꯃꯄꯥꯗꯨꯕꯨ ꯏꯀꯨꯕ ꯍꯥꯏꯔꯦꯗꯅꯀꯣ
ꯎ
ꯑ ꯏꯅꯦꯝꯄꯣꯛ ꯑꯗꯨꯝ ꯏꯄꯨꯕꯣꯛꯔꯤ ꯏꯅꯦꯝꯄꯣꯛ ꯂꯩꯔꯤ ꯏꯇꯩ ꯍꯥꯏꯕ ꯑꯃ ꯂꯩꯔꯦꯗꯅꯀꯣ ꯏꯇꯩ ꯂꯩꯔꯦ ꯑꯗꯨꯒꯒꯤ ꯅꯨꯄꯤꯗꯨꯒꯤ ꯅꯨ ꯃꯅꯥꯎ ꯅꯨꯄꯥꯅ ꯃꯥꯒꯤ ꯅꯨꯄꯥꯗꯨꯕꯨ ꯏꯚꯏ ꯀꯧꯔꯅꯤꯗꯅꯀꯣ ꯑꯗꯨꯒ ꯅꯨꯄꯥꯗꯨꯒꯤ ꯃꯌꯥꯝꯃ ꯂꯩꯔꯒꯗꯤ ꯀꯔꯤ ꯀꯧꯏꯅꯣ
ꯏꯇꯩ
ꯏꯇꯩ ꯑꯗꯨꯝ ꯀꯧꯕꯧꯕ꯭ꯔꯥ ꯍꯧꯖꯤꯛ ꯅꯨꯄꯤꯗꯨꯒꯤ ꯃꯅꯥꯎ ꯅꯨꯄꯥꯁꯤꯡꯁꯤꯅ ꯅꯨꯄꯥꯗꯨꯒꯤ ꯅꯨꯄꯥꯗꯨꯁꯨ ꯑꯗꯨꯝ ꯏꯇꯩꯕꯨꯗꯤ ꯏ ꯏꯕꯥꯏ ꯀꯧꯔꯅꯤ ꯏꯚꯥꯏ ꯀꯧꯔꯅꯤꯗꯅꯀꯣ ꯑꯗꯨꯗꯒꯤ ꯃꯥꯒꯤ ꯅꯨꯄꯤꯗꯨꯒꯤ ꯃꯅꯥꯎ ꯅꯨꯄꯥꯗꯨꯅ ꯑ ꯃꯥꯒꯤ ꯅꯨꯄꯤꯗꯨꯒꯤ ꯅꯨꯄꯥ ꯃꯥꯒꯤ ꯅꯨ ꯃꯄꯨꯔꯣꯏꯕꯗꯨꯒꯤ ꯃꯌꯥꯝ ꯑꯁꯦ
ꯅꯨꯄꯤꯗꯨꯅ ꯃꯥꯒꯤ ꯃꯄꯨꯔꯣꯏꯕꯒꯤ ꯃꯌꯥꯝꯕꯗ
ꯅꯠꯇꯦ ꯁꯄꯣꯁ ꯅꯨꯄꯤꯁꯦ ꯅꯨꯄꯤꯁꯤꯒꯤ ꯃꯅꯥꯎ ꯅꯨꯨꯄꯥ ꯂꯩꯔꯦꯕꯀꯣ ꯑꯗꯨ ꯑꯗꯨꯒꯤ ꯃꯅꯥꯅ ꯅꯨꯄꯥꯗꯨꯅ ꯍꯧꯖꯤꯛ ꯃꯁꯤꯒꯤ ꯅꯨꯄꯥꯗꯗꯤ ꯏꯚꯥꯏ ꯀꯧꯔꯅꯦꯕꯀꯣ
ꯎꯝ
ꯑꯗꯨꯒꯤ ꯃꯌꯥꯝ ꯑꯁꯦ ꯅꯨꯄꯥꯗꯨꯒꯤ ꯃꯥꯒꯤ ꯃꯄꯨꯔꯣꯏꯕꯒꯤ ꯃꯌꯥꯝ ꯑꯁꯦ ꯑꯁꯤꯗ ꯀꯔꯤ ꯀꯧꯅꯤ
ꯏ ꯀꯥꯟ ꯇꯥꯔꯔꯦ
ꯎꯝ ꯁꯄꯣ ꯑꯩ ꯀꯅꯥꯝ ꯍꯥꯏꯖꯤ ꯅꯪ ꯂꯩꯔꯦꯕꯀꯣ ꯅꯪꯒꯤ ꯅꯅꯥꯎ ꯅꯨꯄꯥꯁꯦ
ꯑꯩꯒꯤ ꯏꯄꯥ ꯅꯨꯄꯥ
ꯅꯪ ꯏꯄ ꯅꯨꯄꯥ ꯅꯄꯥ ꯅꯨꯄꯥ ꯅꯪ ꯑꯩꯒꯤ ꯅꯨꯄꯥꯁꯤꯕꯨ ꯏꯚꯥꯏ ꯀꯧꯔꯅꯦꯕꯀꯣ ꯑꯗꯨꯕꯨ ꯑꯗꯨꯒ ꯅꯨꯄꯥ ꯅꯪꯒꯤ ꯅꯨꯄꯥꯗꯨꯒꯤ ꯃꯌꯥꯝ ꯑꯁꯦ ꯑꯗꯨꯗꯅ
ꯑꯣ ꯑꯗꯨꯁꯨ ꯏꯕꯥꯏ ꯀꯧꯋꯦ ꯑꯥ ꯑꯗꯨꯒ ꯃꯥꯒꯤ ꯃꯈꯥ ꯃꯥꯒꯤ ꯃꯈꯥ ꯊꯥꯕ ꯑꯣꯏꯔꯒꯅꯅꯦ
ꯑꯥ
ꯑꯥ ꯏꯁꯦꯟ ꯀꯧꯗꯣꯏꯕ
ꯏꯦꯡ ꯀꯧꯗꯣꯏꯕꯀꯣ ꯑꯗꯨꯒ ꯁꯄꯣꯁ ꯑꯗꯨꯒ ꯅꯪꯒꯤꯁꯤ ꯅꯨꯄꯥꯗꯨꯒꯤ ꯁꯄꯣꯁ ꯃꯃꯥ ꯃꯄꯥ ꯂꯩꯔꯒꯗꯤ ꯀꯔꯤ ꯀꯧꯅꯤꯗꯣ
ꯏꯅꯦꯒ ꯃꯥꯃꯒ ꯑꯩꯒꯤ ꯏꯄꯥ ꯅꯨꯄꯥꯅ ꯅꯠꯇ꯭ꯔꯣ ꯑ ꯏꯅꯦ ꯑꯗꯨꯒ ꯃꯥꯃ ꯑꯥ ꯑꯥ
ꯑꯩꯈꯣꯏꯒꯤꯁꯤꯅ ꯀꯩꯅꯣ ꯑꯣꯏꯅ ꯄꯨꯂꯞ ꯀꯧꯋꯦꯕ ꯑꯩꯈꯣꯏꯁꯤꯅ ꯎꯝ ꯀꯩ ꯍꯥꯏꯇꯥꯔꯦ ꯑꯗꯨꯝ ꯃꯤꯡꯒꯧꯁꯤꯗꯤ ꯑꯍꯟ ꯉꯥꯛꯇꯅꯤꯅꯀꯣ ꯑꯩꯈꯣꯏ ꯑꯩꯈꯣꯏꯔꯣꯝꯗꯒꯗꯤ ꯑꯄꯧꯕꯒꯨꯝ ꯀꯧꯔꯅꯦꯕ ꯑꯗꯨꯒ ꯑꯗꯣ ꯑꯗꯨ ꯁꯦꯝꯗꯤ ꯑꯗꯨ ꯁꯦꯝꯗꯤ ꯃꯃꯤꯡꯗꯤ ꯁꯦꯝ ꯑꯣꯏꯅ ꯆꯠꯈ꯭ꯔꯅꯦꯕ ꯂꯣꯏꯅꯃꯛ ꯑꯗꯨꯗꯅꯦꯕ ꯑꯩꯈꯣꯏꯁꯤꯅ ꯐꯔꯛ ꯇꯥꯔꯤꯁ ꯅꯤꯡꯒꯧ ꯑꯃꯛꯇꯪꯗ ꯑꯣꯏꯅ ꯄꯨꯂꯞ ꯄꯨꯂꯞ ꯆꯠꯄ ꯈꯣꯏꯁꯤꯅꯀꯣ
ꯍꯣꯏ
ꯑꯗꯨꯒꯤ ꯐꯔꯛ ꯄꯥꯕꯅꯤꯗ ꯅꯃꯥꯟꯅꯕꯤ ꯃꯤ ꯀꯌꯥꯅꯣ ꯉꯁꯤ ꯅꯣꯏ ꯄꯨꯟꯗꯣꯏꯁꯤꯕꯣ
ꯑꯩ ꯏꯃꯥꯟꯅꯕꯤ ꯑꯃꯈꯛꯇꯪꯅꯤꯗ ꯃꯥ ꯄꯂꯦꯟꯗꯒꯤꯩ ꯂꯥꯛꯄ ꯑꯗꯨꯗ ꯂꯩ ꯁꯤꯗ ꯇꯨꯝꯗꯣꯏꯕ
ꯑꯣ ꯑꯆꯥ ꯄꯥꯜ ꯂꯖꯒ
ꯎꯝ
ꯄꯂꯦꯜꯗꯒꯤꯁꯦ ꯀꯔꯤ ꯑꯇꯩ ꯖꯥꯇꯤ ꯑꯣꯏꯗꯣꯏꯔꯥ ꯅꯠꯇ꯭ꯔꯒ ꯀꯃꯥꯏꯅ ꯇꯧꯕꯅꯣ
ꯅ ꯇ ꯃꯇꯩꯅꯦ
ꯑꯣ ꯑꯠꯆꯥ ꯄꯂꯦꯗ ꯂꯥꯛꯁꯤ ꯂꯥꯞꯇ ꯂꯥꯞꯄꯤꯅꯤꯀꯣ
ꯑ ꯃꯥꯁꯨ ꯁꯤꯇ ꯍꯥꯟꯅ ꯂꯥꯏꯠ ꯇꯃꯝꯕ ꯑꯗꯨꯗ ꯑꯩꯈꯣꯏ ꯗꯤꯅꯥꯕꯥꯗꯨ ꯑꯗꯨꯗꯒꯤ ꯏꯪꯂꯤꯁ ꯇꯅ ꯏꯂꯤ ꯎꯝ
ꯑꯣꯝ
ꯑꯗꯨꯅꯤ ꯆꯥꯁꯦ ꯍꯥꯏꯅ
ꯑꯣ
ꯌꯥꯝ ꯐꯩ ꯏꯗꯁꯨ ꯎꯝ ꯂꯅ
ꯎꯝ ꯃꯤ ꯀꯌꯥ ꯂꯩꯒꯦ ꯅꯣꯏ ꯌꯨꯝꯗꯤ
ꯑꯩꯈꯣꯏꯁꯤ ꯍꯧꯖꯤꯛ ꯃꯤ ꯃꯔꯤ ꯂꯩ ꯍꯥꯏꯇꯥꯔꯦ ꯑꯩꯈꯣꯏꯇꯩꯩꯕꯅꯦ ꯏꯌꯥꯝꯕꯅꯦ ꯑꯩꯅꯦ ꯏꯃꯥꯒ ꯑꯩꯈꯣꯏ ꯃꯔꯤ ꯏꯆꯟꯟꯅꯨꯄꯤ ꯑꯃ ꯂꯩꯕꯗꯣ ꯃꯌꯨꯝ ꯄꯥꯟꯈ꯭ꯔꯦ
ꯑꯣ ꯀꯗꯥꯏꯗ ꯄꯥꯟꯒꯦ
ꯑꯩꯈꯣꯏꯒꯤ ꯁꯤꯒꯤ ꯊꯥꯡꯃꯩꯕꯟ ꯃꯅꯤꯡꯒꯤꯗꯀꯣ ꯈꯨꯟ ꯑꯃ ꯂꯩ ꯑꯗꯨꯗ ꯑꯦꯁꯦꯝꯕ꯭ꯂꯤ ꯃꯅꯤꯡꯗ ꯍꯥꯏꯇꯥꯔꯦꯅꯦ ꯑꯗꯨꯗ ꯈꯨꯟ ꯑꯃ ꯂꯩꯌꯦ ꯑꯗꯨꯗ ꯑꯣꯏꯅ ꯃꯌꯨꯝ ꯄꯥꯡꯈ꯭ꯔꯦ ꯑꯃꯔꯣꯝꯗ ꯍꯥꯏꯔꯒꯗꯤ ꯁꯤ ꯑꯦꯞꯁꯤ ꯑꯗꯨꯝ ꯀꯥꯟꯅꯕ꯭ꯔꯅꯁꯨ ꯈꯜꯂꯤꯀꯣ
ꯎꯝ ꯐꯥꯏꯌꯦ
ꯃꯤꯁꯨ ꯈꯪꯅ ꯃꯤ ꯃꯤꯁꯨ ꯈꯪꯅꯍꯟꯕ ꯄꯩꯁꯥꯁꯨ ꯐꯪꯕ ꯅꯠꯇ꯭ꯔꯥ
ꯎꯝ ꯃꯥꯅꯦ ꯑꯅꯧ ꯑꯅꯧꯕ
ꯎꯝ ꯑꯅꯧ ꯑꯅꯧꯕ ꯍ ꯑꯗꯨꯒ ꯑꯩꯅ ꯈꯔ ꯈꯪꯅꯤꯡꯕ ꯈꯔꯁꯨ ꯂꯩꯔꯤ ꯑꯩꯁꯦ ꯑꯩꯈꯣꯏ ꯑꯌꯥꯝꯕ ꯑꯗꯨꯝ ꯑꯩꯒꯤ ꯐ꯭ꯔꯦꯟ ꯁꯔꯀꯜꯁꯦ ꯃꯩꯇꯩꯅ ꯁꯨꯝ ꯑꯗꯨꯝ ꯌꯥꯝꯃꯦꯕꯀꯣ ꯍꯧꯖꯤꯛꯁꯦ ꯑꯩꯈꯣꯏꯒꯤ ꯀꯩꯅꯣ ꯅꯣꯏ ꯀꯤ ꯃꯔꯁ ꯇꯥꯔꯕ
ꯊ ꯐꯦ
ꯀꯥꯗꯦ ꯀ ꯃꯥꯔꯛꯁꯅꯦ ꯀꯪꯂꯩ ꯏꯟꯗꯤꯖꯤꯅꯤꯌꯥꯁ ꯃꯥꯔꯁꯌꯦꯦꯜꯥꯔꯠꯁꯤꯡꯒꯜꯁꯨ ꯑꯣꯔꯒꯅꯥꯏꯖ
ꯑꯣ ꯑꯣ ꯑꯣ ꯑꯗꯨꯕꯨꯗꯤ ꯑꯗꯨꯃꯥꯏ ꯍꯥꯏꯔꯗꯤ ꯈꯪꯗꯣꯏꯅꯦ ꯑꯗꯨꯝ ꯁꯣꯇ ꯍꯥꯏꯔ ꯄꯩ ꯈꯥꯒꯤꯖꯦ
ꯁꯤꯒꯤ ꯀꯩꯅꯣꯗ ꯂꯩꯕꯅꯦ ꯑꯩꯈꯣꯏꯒꯤ ꯀꯣꯅꯨꯡ ꯃꯃꯥꯡꯒꯤꯗ ꯁꯤꯗꯤ ꯀ ꯗꯥꯟꯁ ꯀꯣꯂꯦꯖ ꯂꯩꯗꯅ ꯗꯥꯟꯁ ꯀꯣꯂꯦꯖꯀꯤ ꯃꯅꯨꯡꯗꯨꯗ ꯑꯗꯨꯝ ꯂꯩꯕꯅꯦ ꯃꯣꯏ ꯀ ꯎꯝ
ꯎꯝ
ꯎꯝ